ꯌꯥꯝ ꯀꯨꯏꯅ ꯆꯪꯉꯤꯗꯣ ꯀꯔꯤꯒꯤꯅꯣ
ꯍꯥꯏꯔꯤꯅꯤ ꯑꯦ ꯀꯩꯅꯣꯗꯣ
ꯑꯃ ꯀꯩꯅꯣꯒꯤ ꯌꯥꯗꯦ ꯑꯃꯅꯦ ꯀꯩꯅꯣꯒꯤ ꯐꯦꯁꯕꯨꯛꯀꯤ ꯅꯨꯄꯥ ꯑꯃ ꯂꯩꯕꯗꯣ ꯍꯣꯡꯕ ꯃꯤ ꯍꯥꯏ ꯇꯥꯄꯣꯠꯇꯦ
ꯂꯥꯥꯎ ꯂꯥꯎ ꯂꯥꯎꯁꯄꯤꯀ꯭ꯔ ꯊꯥ ꯌꯥꯗ꯭ꯔꯣ ꯁꯦ
ꯌꯥꯗꯦ ꯍꯥꯏꯕ
ꯑꯣꯈꯦ ꯑꯅꯟꯗꯤꯁꯨ ꯃꯦꯁꯦꯖ ꯊꯔꯛꯑꯝꯕ ꯃꯦꯁꯦꯖ ꯍꯟꯒꯦ ꯇꯧꯕꯅꯤ
ꯎꯝ
ꯕꯣꯜ ꯌꯦꯡꯗ꯭ꯔꯣꯅ ꯑꯅꯟꯗꯤꯁꯨ ꯑꯅꯟꯗꯤꯁꯨ ꯃꯦꯁꯦꯖ ꯊꯥꯔꯝꯃꯦ ꯏꯗꯦꯁꯇꯣ ꯍꯟꯒꯦ ꯇꯧꯕꯅꯦꯕ
ꯌꯩ ꯌꯦꯡꯕ ꯃꯥꯏ ꯃꯥꯟꯖꯔꯁꯅꯤ
ꯕꯣꯜ ꯌꯦꯡꯗ꯭ꯔꯌꯦ ꯑꯩꯗꯤ ꯍꯥꯏꯗꯤ ꯍꯥꯏꯔꯝꯕꯅꯤ ꯑꯩꯒꯤ ꯋꯥꯜꯀꯞ ꯂꯣꯏꯔꯦꯗꯤ ꯍꯥꯏꯔꯝꯕꯅꯤ
ꯌꯥꯔꯦ ꯅꯪ ꯑ ꯐ꯭ꯔꯥꯟꯁ ꯋꯥꯠꯂꯤꯗꯨꯗꯤ
ꯐ꯭ꯔꯦꯟꯁꯇꯨꯗꯤ ꯐꯥꯏꯅꯦꯜ ꯆꯪꯉꯛꯑꯗꯤ ꯃꯥ ꯌꯦꯡꯅꯤꯡꯕꯩ ꯋꯥꯅꯤ ꯃꯥꯗꯤ ꯃꯥ ꯑꯣꯏ ꯁꯞ ꯄꯣꯠ ꯇꯧꯋꯦ ꯐ꯭ꯔꯦꯟꯁ ꯃꯆꯥꯅꯤ ꯀꯩꯅꯣ ꯑꯩꯈꯣꯏ
ꯎꯝ
ꯐ꯭ꯔꯦꯟꯁ ꯃꯆꯥꯅꯤ ꯑꯩꯈꯣꯏ ꯀꯩꯅꯣ ꯃꯇꯝꯗꯒꯤ ꯂꯩꯔꯛꯑꯕꯅꯤ
ꯌꯥꯔꯦ ꯇꯥꯅꯤꯡꯗ꯭ꯔꯦ
ꯑꯗꯨꯍꯥꯏꯔ ꯉꯁꯥꯏꯖꯨ ꯕꯖꯥꯔ ꯂꯣꯏ ꯊꯣꯡ ꯂꯣꯜꯂꯤꯕꯣ
ꯉꯁꯤ ꯏꯔꯥꯡ ꯇꯧꯋꯦ ꯅꯪ ꯈꯪꯗ꯭ꯔꯣ
ꯑꯗꯣ ꯑꯩꯈꯣꯏ ꯅꯒꯝꯄꯥꯜ ꯄꯔꯦꯡ ꯑꯝꯇ ꯌꯥꯎꯗꯦ ꯍꯥꯏꯕ
ꯅꯣꯏ ꯅꯒꯝꯄꯥꯜ ꯃꯔꯤꯡ ꯌꯥꯎꯔꯣꯏ
ꯏ ꯀꯥꯔꯦ ꯑꯩꯁꯨ ꯕꯖꯥ ꯃꯅꯨꯡꯗ ꯆꯠꯂꯨꯏꯕ ꯄꯣꯠ ꯑꯃ ꯂꯧꯕ
ꯑꯗꯣ ꯑꯩꯈꯣꯏꯗꯩ ꯍꯦꯟꯅ ꯏ ꯀꯥꯔꯝꯒꯗꯕ ꯑꯃ ꯍꯥꯏꯌꯨꯔꯥ
ꯕꯖꯥꯔ ꯃꯅꯨꯡꯒꯤ ꯗꯨꯀꯥꯟ ꯈꯔ ꯈꯔ ꯆꯥꯎꯕꯖꯤꯡꯖꯦ
ꯎꯝ
ꯂꯣꯟꯗꯤ ꯂꯣꯜꯍꯜꯂꯦ ꯗꯣ ꯃꯣꯏꯅ ꯂꯣꯜꯂꯣ ꯍꯥꯏꯕꯩ ꯂꯣꯜꯍꯜꯂꯦꯅ ꯃꯄꯥꯟꯗꯗꯤ ꯂꯣꯜꯂꯒꯅꯦ ꯃꯣꯏ ꯅꯥꯀꯟꯗꯩ ꯗꯣꯔ ꯁꯥꯏꯠꯇꯅꯦ ꯏꯁꯇꯥꯞꯁꯤꯡꯗꯨꯗꯤ ꯂꯣꯏ ꯂꯩꯌꯦꯕ ꯑꯗꯩ ꯑꯩꯈꯣꯏꯅ ꯄꯨꯡ ꯀꯌꯥꯕꯧ ꯂꯩꯗꯣ ꯄꯨꯡ ꯀꯥꯌꯥꯕꯧ ꯂꯣꯏꯗꯣꯏꯅꯣꯅꯦꯅ ꯍꯥꯏꯔꯦꯕꯀꯣ
ꯎꯝ
ꯃꯣꯏ ꯑꯅꯤ ꯍꯣꯔꯦꯟ ꯄꯨꯡ ꯇꯔꯨꯛꯕꯧ ꯀꯌꯥ ꯄꯨꯡ ꯇꯔꯨꯛ ꯐꯧ ꯂꯩꯗꯣꯏꯅꯦꯌꯦ
ꯎꯝ
ꯑꯩꯅ ꯍꯥꯏꯔꯝꯕꯅꯦ ꯑꯩꯈꯣꯏꯗ ꯇꯧꯔꯤꯁꯤꯅ ꯑꯩꯈꯣꯏꯗ ꯇꯧꯔꯤꯁꯤꯅ ꯊꯥꯡꯗꯨꯅ ꯁꯛ ꯂꯥꯎꯅ ꯊꯤꯜꯂꯝꯃꯒ ꯁꯠꯇꯣꯛꯈꯤꯕ ꯅꯣꯏꯗ ꯂꯩꯔꯤꯖꯤꯅ ꯁꯨꯝ ꯊꯤꯜꯂ ꯑꯣꯠ ꯁꯥꯟꯅꯕꯅꯦꯅ
ꯍꯣꯏ ꯅꯪ ꯆꯨꯝꯃꯦ ꯁꯥꯎꯅꯔꯒ ꯀꯩꯅꯣꯝ ꯍꯥꯏꯔꯛꯀꯦꯁꯦ
ꯍꯥꯏꯌꯣ
ꯁꯥꯎꯅꯔꯒ ꯅꯨꯡꯁꯤꯅꯕ ꯍꯦꯜꯂꯦꯅ ꯈꯟꯅꯕ ꯁꯨꯝ ꯍꯧꯔꯨꯕꯅꯦ ꯀꯣꯛ ꯆꯥꯛꯑꯦꯅ ꯑꯇꯣꯞꯄ ꯀꯣꯏꯈ꯭ꯔꯦ
ꯎꯝ ꯐꯔꯅꯤ
ꯅꯪ ꯇꯧꯈꯤꯗꯣꯏꯅꯤꯅꯦ
ꯀꯥꯏꯗꯩꯅꯣꯍꯦ
ꯃꯁꯤ ꯃꯀꯣꯛ ꯆꯥꯛꯑꯦꯅ
ꯑꯦ ꯅꯪ ꯃꯔꯝ ꯆꯥꯗ꯭ꯔꯀꯥꯟ ꯁꯥꯎꯕꯗꯣ ꯑꯣꯏꯕ ꯃꯔꯝ ꯆꯥꯔꯗꯤ ꯀꯩꯝ ꯇꯧꯗꯦ ꯀꯩꯅꯣ
ꯑꯣ ꯃꯔꯝ ꯆꯥꯗ꯭ꯔꯀꯥꯟꯗ ꯑꯩ ꯑꯩ ꯑꯃꯨꯛ ꯁꯥꯎꯔꯛꯀꯗꯣꯔꯦꯕ ꯍꯧꯖꯤꯛ
ꯀꯩꯅꯣ ꯍꯥꯏꯖꯦ
ꯃꯔꯦꯡ ꯃꯔꯦꯡ ꯆꯠꯄꯒꯤ
ꯑꯣ ꯑꯗꯨꯅꯦ ꯑꯩꯅ ꯍꯪꯉꯤꯁꯤ ꯀꯌꯥꯔꯛ ꯇꯧꯗꯣꯏꯅꯣꯅ ꯍꯪꯉꯛꯏꯗꯣ
ꯌꯥꯝ ꯃꯔꯦꯡ ꯃꯔꯦꯡ ꯆꯠꯅꯤꯡꯕ ꯃꯤ ꯑꯣꯏꯔꯦ ꯅꯪꯁꯦ
ꯁꯤ ꯑꯩꯉꯣꯟꯗ ꯄꯨꯔꯥ ꯑꯋꯥꯕ ꯄꯤꯔꯦꯕ
ꯉꯥꯏꯍꯥꯛ ꯐꯝꯃꯣ ꯋꯥꯔꯁꯨ ꯋꯥꯅ ꯉꯁꯤꯗꯤ ꯐꯖꯅ ꯇꯥꯟꯅꯩꯌꯦ ꯅꯍꯥꯟꯈꯩꯗꯤ ꯅꯦꯠꯋꯥꯔꯛ ꯅꯨꯡꯉꯥꯏꯇꯕꯁꯦ ꯌꯥꯝꯅ ꯁꯤ ꯌꯥꯝ ꯃꯌꯥꯝꯒꯤ ꯅꯦꯋꯥꯔꯛ ꯅꯨꯡꯉꯥꯏꯔꯒꯁꯨ ꯁꯤꯒꯤ ꯌꯥꯗꯕ ꯌꯥꯎꯋꯦꯕ
ꯑꯪ
ꯑꯗꯨꯅ ꯑꯗꯨꯏ ꯐꯣꯟꯁꯤꯁꯨ ꯇꯧꯅꯤꯡꯉꯦꯗꯅ ꯑꯗꯨꯝ ꯐꯖꯅ ꯇꯧꯁꯟ ꯌꯥꯗꯕꯤ ꯌꯥꯎꯋꯦꯕ
ꯑꯥ
ꯃꯣꯏꯒꯤ ꯇꯧ ꯌꯥꯔꯤꯉꯩ ꯁꯠꯁ ꯇꯧꯁꯜꯂꯛꯄꯩ ꯋꯥꯅꯤꯗ
ꯑꯣꯀꯦ ꯂꯨꯄꯥ ꯀꯌꯥ ꯆꯪꯉ ꯖꯥꯠꯅꯣꯅꯦ
ꯈꯪꯗꯦ ꯑꯗꯨꯗꯤ ꯅꯪꯅ ꯁꯨ ꯅꯩꯁꯤꯒ ꯍꯥꯏꯔꯨꯔꯒꯗꯤ ꯈꯪꯗꯦ ꯂꯣꯏ ꯀꯠꯊꯈꯤꯗꯧ ꯃꯥꯜꯂꯦ
ꯂꯤꯁꯤꯡ ꯃꯉꯥ ꯃꯉꯥ ꯆꯪꯉꯛꯗꯤ ꯀꯃꯥꯏꯅ ꯇꯧꯅꯤ
ꯂꯤꯁꯤꯡ ꯃꯉꯥꯗꯤ ꯁꯨꯨꯡꯆꯪ ꯍꯦꯛ ꯆꯪꯉꯑꯔꯣꯏ
ꯍꯋꯥꯏ ꯊꯥꯖꯕ ꯊꯝꯒꯗꯕ
ꯄ꯭ꯔꯣꯖꯦꯛ ꯁꯤꯒꯤ ꯄ꯭ꯔꯣꯖꯦꯛꯁꯤꯗ ꯂꯤꯁꯤꯡ ꯃꯉꯥꯗꯤ ꯄꯤꯗꯦ ꯃꯣꯏꯅ ꯅꯪꯅ ꯄꯤꯒꯦ ꯍꯥꯏꯔꯒꯗꯤ ꯈꯪꯗ꯭ꯔꯦ ꯑꯥꯎ
ꯑꯣꯀꯦ
ꯗ ꯄꯔꯁꯟ ꯑꯣꯟ ꯌꯣꯔ ꯃꯥꯏꯟ ꯑꯅ ꯊꯣꯛꯂꯛꯑꯦ
ꯅꯪ ꯏꯪꯂꯤꯁ ꯉꯥꯡꯒꯅꯣ ꯍꯥꯏꯔꯒ ꯀꯩꯅꯣ ꯅꯪ ꯏꯪꯂꯤꯁ ꯉꯥꯡꯈꯠꯂꯛꯏꯗꯤ
ꯁꯣꯏꯕꯅꯦ ꯃꯩꯇꯩ ꯂꯣꯟ ꯉꯥꯛꯇ ꯇꯧꯔꯛꯀꯦ ꯅꯪꯒꯤ ꯋꯥꯈꯜꯗ ꯂꯩꯔꯤꯕ ꯃꯤꯗꯣ
ꯍꯅꯕꯤꯗꯣ ꯅꯪꯒꯤ ꯅꯪꯒꯤ ꯍꯩꯅꯕꯤꯗꯣ ꯇꯧꯁꯜꯂꯛꯄꯅꯦꯕ
ꯑ ꯑꯩꯒꯤ ꯍꯩꯅꯕꯤꯗꯣ ꯊꯣꯛꯂꯛꯑꯦ ꯑꯩꯅ ꯁꯤ ꯍꯦꯛ ꯐꯣꯟ ꯊꯝꯕꯒ ꯌꯦꯡꯉꯅꯤ
ꯌꯥꯔꯦ ꯌꯦꯡꯉꯛꯀꯅꯨ ꯇꯥꯅꯤꯡꯗꯦ
ꯑꯩꯃ ꯀꯩꯅꯣ ꯃꯤ ꯚꯤꯗꯤꯑꯣ ꯌꯦꯡꯖꯕꯅꯦ ꯅꯪꯉꯣꯟꯗ ꯀꯩ ꯍꯥꯏꯔꯛꯑꯒꯦ ꯑꯩꯅ
ꯑꯦ ꯌꯥꯔꯣꯏ ꯑꯩ ꯁꯤ ꯂꯣꯏꯔ ꯐꯣꯟ ꯇꯧꯔꯛꯈꯤꯗꯣꯏꯅꯦ
ꯇꯧ ꯀꯩꯅꯣ ꯑꯩ ꯑꯩꯈꯣꯏ ꯃꯥꯏ ꯐꯣꯟꯗꯩꯩ ꯌꯦꯡ ꯌꯥꯏ
ꯀꯨꯁꯤ ꯇꯧ ꯌꯥꯕ ꯐꯣꯟꯗꯩ ꯇꯧꯔꯀꯦ ꯁꯤꯗꯒꯤꯗꯤ ꯑꯩ ꯌꯥꯝ ꯋꯥꯔꯦ
ꯐꯔꯦꯅꯦ
ꯆꯨꯝꯅ ꯅꯤꯌꯣꯝ ꯅꯤꯌꯣꯝ ꯆꯨꯝꯅ ꯂꯩꯅꯕ ꯍꯣꯠꯅꯕꯗ
ꯑꯩꯈꯣꯏ ꯑꯩꯈꯣꯏ ꯑꯉꯥꯡꯅ ꯉꯁꯥꯏ ꯚꯤꯗꯤꯑꯣ ꯀꯣꯜ ꯇꯧꯔꯛꯑꯦ
ꯑ ꯉꯪꯀꯣꯛꯀꯣ ꯏꯃꯨꯡꯗ ꯍꯥꯡꯗꯣꯛꯅ ꯂꯥꯟ ꯃꯆꯥ ꯑꯃꯅꯤ ꯇꯧꯕ ꯃꯥꯜꯜꯂꯤꯦ ꯍꯥꯏꯔꯛꯑꯣ
ꯑꯗꯗꯅ ꯀꯦ ꯇ ꯑ ꯎ ꯀꯧꯕꯒꯁꯦ ꯈꯨꯝꯕ ꯍꯩꯔꯦ ꯍꯥꯏꯕ
ꯑꯝ
ꯐꯤꯆꯨ ꯄꯤꯗꯅ ꯃꯥꯅ ꯁꯨꯝ ꯁꯥꯟꯅꯔ ꯂꯩ ꯁꯟꯁꯔꯒ ꯆꯠꯂꯒ ꯐꯝꯃꯒꯁꯨ ꯁꯥꯟꯅꯩꯌꯦꯕ ꯃꯃꯥꯗ ꯏꯦꯒꯣꯜ ꯇꯔ ꯁꯨꯝ ꯑꯣꯂꯛꯄꯗ ꯑꯗꯨꯒ ꯃꯕꯣꯛꯅ ꯅꯥꯀꯟꯗꯩ ꯀꯧꯋꯦꯕ
ꯖꯣꯅꯤ ꯖꯣꯅꯤꯒꯤ ꯍꯥꯟꯖꯥꯡ ꯅꯤ ꯆꯥꯊꯣꯛꯑꯝꯃꯤ
ꯅꯪꯒꯤ ꯃꯆꯥꯖꯣꯅꯤꯗꯣ ꯅꯅꯥꯎꯅꯨꯄꯥ ꯁꯣꯔꯤ
ꯑꯗꯨꯅꯤ ꯑꯁ ꯃꯇꯣꯡ ꯑꯆꯧ ꯆꯥꯟꯊꯣꯛꯈ꯭ꯔꯦꯕ
ꯀꯩꯅꯣ
ꯖꯣꯅꯤꯒꯤ ꯍꯤꯟꯖꯥꯡ ꯃꯇꯣꯡ ꯃꯇꯆꯧꯗ ꯆꯥꯊꯣꯛꯈ꯭ꯔꯦꯕ ꯑꯗꯨꯒ
ꯍꯧꯗꯣꯡꯅꯔꯑꯕ
ꯎꯝ
ꯎꯝ ꯍꯌꯦꯡꯒꯤꯔꯣ ꯍꯥꯏꯁꯦ
ꯎꯝ ꯍꯌꯦꯡꯒꯤ ꯌꯥꯎꯗ꯭ꯔꯦ ꯅꯣꯡ ꯃꯆꯦꯠ ꯑꯃꯝꯇ ꯉꯥꯏ
ꯍꯌꯦ ꯍ ꯂꯩꯔꯨ ꯈꯩꯖꯔꯨꯀꯦ
ꯀꯥꯗꯤ ꯑꯌꯨꯛꯇꯨꯗ ꯀꯅꯥꯅ ꯂꯩꯗꯅ
ꯂꯩꯇ꯭ꯔꯒꯅ ꯆꯨꯝꯅꯩ ꯅꯣꯔꯃꯦꯜ ꯃꯌꯥꯝ ꯆꯥꯅꯕꯗꯣ ꯄꯤꯖꯔꯣ ꯉꯥ ꯇꯧꯔꯒ
ꯆꯔꯥ ꯍꯦꯟꯗꯣꯏꯅꯤꯖꯣꯅꯤ
ꯅꯪꯒꯤ ꯀꯦꯁꯟꯟꯅꯃꯜꯂꯦ ꯑꯁꯦꯡꯕꯪ ꯍꯨꯏꯁꯦ
ꯆꯂꯋꯦ
ꯅꯠꯇꯦꯌꯦ ꯑꯩꯈꯣꯏ ꯁꯥꯏ ꯃꯅꯤꯄꯨꯔꯒꯤꯗ ꯂꯣꯏꯕ ꯃꯩꯇꯩꯒꯤ ꯃꯔꯛꯇ ꯂꯣꯏꯕ ꯍꯨꯏꯅ ꯄꯨꯝꯅꯃꯛꯀꯤꯗꯨꯗꯤ ꯑ ꯁꯤ ꯀꯩꯅꯣꯒꯤ ꯑꯩꯈꯣꯏ ꯁ꯭ꯋꯥꯏ ꯊꯥꯎ ꯊꯨꯝ ꯆꯥꯕ ꯌꯥꯗꯦ ꯀꯥꯏꯅꯒ ꯁꯣꯝ ꯅꯥꯀꯟꯒꯤ ꯍꯨꯏ ꯂꯩꯇꯔ
ꯎꯝ
ꯏꯁꯥꯗ ꯅꯥꯔꯒ ꯈꯣꯠꯂꯒ ꯇꯧꯕꯁꯨ ꯅꯠꯇꯦ ꯍꯥꯏꯔꯤ ꯅꯕꯨ ꯑꯗꯥꯥꯡ ꯀꯒꯦꯁꯟ ꯂꯩꯗꯣ ꯀꯩꯒꯤꯅꯣ
ꯑꯩ ꯊꯥꯎ ꯊꯨꯝꯒꯤꯗꯤ ꯖꯣꯅꯤꯗꯤ ꯄꯥꯝꯈꯕ ꯄꯣꯠꯅꯤ
ꯑꯗꯨꯗꯤ ꯅꯪꯒꯤꯗꯣ ꯀꯦꯁꯥꯟꯅꯏꯅꯦ ꯅꯪ ꯂꯧꯔꯨꯅꯦ ꯈꯪꯉꯛꯑꯦ
ꯆꯠꯂꯣꯍꯦ
ꯃꯥꯅꯦ ꯄꯄꯨ ꯂꯧꯕꯣꯅꯦ ꯍꯣꯏꯁꯦ ꯀꯤ ꯄꯒꯃ ꯑ ꯃꯥ ꯇ ꯑꯩꯈꯣꯏꯣꯁꯤꯗꯤ ꯁꯧꯒ꯭ ꯀꯥꯡꯇꯣꯏ ꯄꯥꯝꯕꯅ ꯑꯩꯈꯣꯏ ꯂꯥꯎꯇꯣꯛ ꯉꯁꯤꯗꯤ ꯑꯩꯉꯣꯟꯗ ꯍꯥꯏꯔꯤꯅꯤ ꯑ ꯑꯩꯅ ꯍꯥꯏꯅꯤꯡ ꯁꯤꯁꯦ ꯁꯒꯔꯤ ꯀꯥꯡꯖꯩ ꯊꯣꯡ ꯆꯥꯅꯤꯡꯉꯤ ꯀꯥꯏꯅ ꯩꯅ ꯍꯣꯏ ꯊꯣꯡꯒꯦ ꯌꯥ ꯊꯣꯡꯉ
ꯍꯣꯏ ꯌꯥꯎꯅꯤ ꯅꯅꯥꯎꯇꯨꯅ ꯑꯩ ꯇꯧꯒꯦ ꯀꯥꯏꯅ
ꯑ ꯊꯥꯡꯖꯤꯡ ꯃꯦꯠꯄꯒꯗ꯭ꯔꯥ
ꯁꯤꯡꯖꯨ ꯑꯃꯒ ꯄꯛꯀꯦꯔ
ꯑꯧ ꯅꯠꯇꯦ ꯁꯧꯕ꯭ꯔꯤ ꯁꯒ꯭ꯔꯤ ꯊꯣꯡꯉꯒ ꯊꯥꯡꯖꯟꯒ ꯎꯃꯣꯛꯀ ꯃꯦꯠꯄ ꯍꯥꯏꯩꯅꯩꯅꯤꯗꯅ
ꯃꯥꯅꯦ
ꯀꯥꯡꯍꯧ ꯑꯃꯒ ꯇꯧꯔꯒ
ꯃꯥꯅꯦ
ꯑꯗꯨ ꯃꯄꯥ ꯄꯤꯕꯅꯤ ꯑꯗꯨꯋꯥꯏꯅ ꯄꯥꯝꯒꯗꯕꯅꯦ ꯑꯩꯅ ꯍꯥꯏꯕꯗꯤ
ꯎꯝ ꯄꯥꯝꯃꯝꯕꯅꯦ ꯑꯩ ꯈꯪꯏ
ꯍꯦꯄꯥꯝꯃꯦ
ꯑꯁꯦꯡꯕ ꯑꯩꯈꯣꯏ ꯁꯣꯅꯤꯁꯦ ꯑꯍꯥꯟꯕ ꯂꯥꯛꯄꯗꯒꯤꯅꯦ
ꯎꯝ
ꯆꯤꯜꯍꯥꯎ ꯊꯤꯔꯝꯗꯝ
ꯅꯪꯅ ꯀꯤꯍꯟꯕ
ꯑꯗꯨꯒꯤ ꯅꯇꯦ ꯁꯨꯝ ꯃꯊꯟꯗ ꯑꯗꯨꯝ
ꯃꯣꯏ ꯁꯤꯁꯦ ꯃꯤꯅꯤꯠ ꯇꯔꯥꯅꯤꯊꯣꯏ ꯄꯥꯏꯔ ꯃꯊꯪ ꯀꯛꯄ ꯃꯥꯜꯂꯦ ꯑꯩ ꯍꯧꯖꯤꯛꯀꯤꯗꯣ ꯑꯩ ꯈꯪꯍꯣꯗꯔꯦꯕ
ꯑꯩꯁꯨ ꯈꯪꯗꯦ ꯑꯩ ꯑꯩ ꯍꯜꯂꯛꯑꯒ ꯍꯥꯏꯅꯤ
ꯅꯪꯕꯨꯗꯤꯈꯉ
ꯑ ꯁꯨꯏꯗꯤ
ꯑꯣ
ꯁꯤ ꯑꯦꯞꯁꯦ ꯁꯤ ꯑꯦꯞꯁꯦ ꯍꯥꯞꯄꯉꯦꯗ ꯋꯥꯔꯤ ꯁꯪꯉꯅꯕꯁꯦ
ꯑꯣ
ꯐꯣꯟ ꯂꯥꯛꯄꯗꯨ ꯑꯗꯨꯝ ꯆꯠꯄ꯭ꯔꯥ
ꯆꯂꯤ
ꯕꯤꯖꯤ ꯅꯨꯡꯖꯤ ꯍꯥꯏꯗꯕ ꯃꯥꯜꯂꯦꯕ
ꯍꯥꯥ
ꯑꯩꯖꯤ ꯅꯨꯡꯁꯤ ꯍꯥꯏꯗꯦꯕ꯭ꯔꯥ
ꯍꯥꯏꯗꯦ ꯍꯥꯏꯗꯦ ꯑꯗꯨꯒꯤ ꯋꯥꯗꯤ ꯋꯥꯆꯦꯞꯇ ꯋꯥꯔꯤ ꯁꯥꯟꯅꯕꯗ ꯇꯧ ꯑꯃꯗ ꯐꯥꯎꯖꯜꯂꯛꯏꯗꯨꯗꯅꯣ
ꯈꯪꯗꯦ
ꯅꯣꯔꯃꯦꯜ ꯀꯣꯜ ꯈꯛꯇꯅꯦ ꯑꯩꯈꯣꯏꯒꯤ ꯐꯣꯟꯗ ꯌꯥꯎꯖꯕ ꯐꯣꯟꯗꯣ
ꯎꯝ
ꯑꯗꯨꯗ ꯇꯧꯅꯕ ꯈꯛꯇꯗꯅꯦ ꯕꯤꯖꯤ ꯍꯥꯏꯁꯦ ꯑꯇꯩ ꯑꯇꯩ ꯅꯪ ꯃꯦꯁꯦꯟꯖꯔꯗ ꯁꯥꯟꯅꯒꯦꯔꯥ ꯋꯥꯆꯦꯞꯇ ꯁꯥꯟꯅꯒꯦꯔꯥ ꯏꯟꯁꯇꯥꯗ ꯁꯥꯟꯅꯒꯦꯔꯥ ꯑꯝꯇ ꯍꯥꯏꯗꯦ
ꯑꯣꯀꯦ
ꯑꯗꯨꯕꯨ ꯈꯪꯗ꯭ꯔꯣ
ꯈꯪꯗꯦ ꯑꯦ ꯑꯩꯗꯤ ꯀꯩꯗꯧꯔꯣ ꯀꯅꯥꯒ ꯁꯥꯟꯅꯗꯣꯏꯕ ꯑꯩꯅꯣ
ꯑꯩꯈꯣꯏ ꯅꯪꯅꯃꯥꯟꯅ ꯁꯥꯟꯅꯩ ꯃꯌꯥꯝꯗꯨꯗꯤ
ꯑꯦ ꯑꯗꯨꯏꯁꯨ ꯑꯗꯨ ꯄꯨꯂꯞ ꯁꯥꯟꯅꯕꯗꯨꯗꯕꯨ ꯀꯅꯥꯅ ꯑꯃꯨꯛ ꯇꯧꯔꯛꯇꯣꯔꯤ
ꯅꯪ ꯁꯨꯃꯥꯏꯅ ꯌꯥꯝ ꯈꯪꯖꯗꯕ ꯅꯪꯁꯨ ꯌꯥꯔꯣꯏꯗꯅ
ꯑꯗꯨꯗꯤ ꯈꯪꯉꯕꯅꯦ ꯄ꯭ꯔꯣꯠꯔꯥꯡ
ꯈꯪꯒꯠꯂꯛꯑꯒꯗꯤ ꯐꯔꯛ ꯇꯥꯗꯣꯏꯕ ꯃꯃꯤꯡ ꯃꯃꯤꯡꯗꯤ ꯄꯟ ꯌꯥꯔꯔꯣꯏ ꯌꯨꯇ꯭ꯌꯨꯕꯔꯗꯨꯣ ꯑꯗꯨꯃꯥꯏꯅ ꯇꯧꯔꯛꯑꯗꯤ
ꯍꯦꯔꯥ ꯅꯪꯗꯨ ꯍꯦꯟꯃꯜꯂꯤꯉꯦ
ꯍꯟꯅꯟꯅꯦ ꯋꯥꯠꯂꯕꯅꯦ
ꯎꯝ ꯑꯣ ꯑꯁꯣꯝꯗ ꯕꯤꯖꯤ ꯂꯩꯇꯕ ꯁꯥꯔꯒ
ꯍꯣꯏ
ꯁꯨꯝ ꯑꯃꯗꯤ ꯇꯧꯔꯦ ꯑꯃꯗꯤ
ꯑꯗꯨꯅꯦ ꯅꯅꯦ ꯇꯉꯝ ꯄꯠꯇ
ꯑꯗꯨꯗꯨ ꯈꯔꯅ ꯌꯥꯝꯅꯤ
ꯁꯣꯝꯗ ꯑꯩꯉꯣꯟꯗ ꯈꯨꯟꯅꯥꯏ ꯍꯥꯏꯔꯝꯃꯒ ꯁꯣꯝꯗ ꯊꯣꯡꯟꯊꯣꯛꯑꯕ ꯀꯔꯤ ꯅꯪ ꯅꯪ ꯎꯍꯣꯡꯗ꯭ꯔꯗꯤ ꯂꯩ ꯉꯪꯗꯦꯅ ꯇꯧ ꯂꯩ ꯍꯥꯏꯕꯗꯤ
ꯇꯧꯔꯅꯦꯕ ꯑꯗꯨꯅꯤ ꯅꯪꯅ ꯐꯣꯟ ꯇꯧꯔꯄ ꯕꯤꯖꯤ ꯂꯩꯇꯒꯝ ꯇꯧ ꯑꯩꯗꯤ ꯇꯨꯝꯃꯦ ꯅꯠꯇꯦ ꯇꯨꯝꯈ꯭ꯔꯁꯨ ꯅꯪꯅ ꯁꯨꯝ ꯑꯦ ꯁꯨꯝ ꯈꯔ ꯁꯨꯝ ꯆꯤꯡꯅꯔꯛꯄꯗꯗꯒꯤꯀꯣ
ꯎꯝ
ꯐꯣꯟ ꯇꯧꯁꯟꯒꯦ ꯀꯥꯏꯅ ꯑꯗꯨꯗ ꯕꯤꯖꯤꯁꯨ ꯂꯩꯔꯝꯃꯔꯣꯏꯅꯀꯣ ꯑꯗ ꯑꯩꯅ ꯑꯦ ꯑꯩ ꯇꯨꯝꯊꯔꯨ ꯇꯧꯔꯤꯟ ꯇꯥꯗ꯭ꯔꯦ ꯋꯥꯎ
ꯎꯝ
ꯈꯨꯟꯅꯩꯗꯣ
ꯄ꯭ꯂꯥꯏꯅ ꯁꯤꯟꯗꯣꯛꯆꯔꯨ ꯋꯥꯎꯒꯁꯨ ꯍꯥꯏꯔꯤ ꯇꯧꯔꯤꯁꯦ
ꯇꯧꯔꯣꯏ ꯇꯧꯔꯣꯏ ꯇꯧꯕ ꯌꯥꯕ ꯅꯠꯇꯦ
ꯑꯩꯈꯣꯏꯗꯤ ꯇꯧꯕꯤꯔꯣꯏꯗ ꯑꯩꯈꯣꯏꯗꯤ ꯀꯩ ꯀꯩꯅꯣ ꯃꯤ ꯍꯥꯏꯗꯨꯗꯤ ꯅꯪꯅ ꯌꯥꯝꯅ ꯅꯨꯡꯁꯤꯖꯔꯗꯤ ꯑꯗꯨ ꯅꯪꯅ ꯅꯨꯡꯁꯤꯔꯤꯕ ꯃꯤꯗꯨꯁꯨ ꯅꯪꯅ ꯑꯗꯨꯝ ꯅꯨꯡꯁꯤꯁꯟꯒꯗꯕꯅꯤꯅ ꯑꯗꯨꯃꯥꯏꯅ ꯇꯧꯔꯛꯀꯗꯣꯏꯅꯦ ꯑꯩꯗꯤ
ꯋꯥꯎ
ꯃꯔ‌ꯣꯟ ꯃꯔ‌ꯣꯟ ꯍ‌ꯦꯛꯇ
ꯑꯣ
ꯌꯥꯏꯌꯦ ꯑꯦ ꯑꯩ ꯊꯤꯡꯗꯦꯀꯣ
ꯎꯝ ꯎꯝ
ꯊꯦꯡꯗꯩꯁꯤꯕꯨ ꯑꯩ ꯊꯤꯡꯗꯦ ꯑꯩ ꯊꯤꯡꯗꯦ
ꯅꯪ ꯇꯧꯔꯛꯀꯦꯔꯣ ꯌꯥꯕ꯭ꯔ‌ꯣ ꯅꯪꯗꯤ
ꯑꯩ ꯁꯥꯎꯗꯦ ꯀꯩꯅꯣ ꯍꯥꯏꯖ‌ꯦ
ꯑꯩꯅ ꯇꯧꯔꯛꯀꯗꯨꯏ ꯗꯨꯃꯥꯏꯅ
ꯑꯦ ꯇꯧꯔ ꯂꯣꯏꯔꯦꯅꯦ ꯃꯔ‌ꯣꯜ ꯃꯔ‌ꯣꯜ ꯍ‌ꯦꯇ
ꯅꯩꯒꯗꯝꯅꯤ ꯃꯅꯤꯄꯨꯔ ꯃ ꯃꯅꯤꯄꯨꯔꯤ ꯃꯊꯛ ꯃꯈꯥ ꯑꯣꯟꯒꯗꯕ
ꯎꯝ ꯑꯣꯅꯤ ꯍꯧꯖꯤꯛ
ꯌꯥꯔ‌ꯦ ꯅꯪ ꯋꯥꯔꯤꯗ‌ꯣ ꯑꯦ
ꯀꯩꯅꯣ ꯀꯛꯄ ꯌꯥꯗ꯭ꯔꯤꯁꯤꯅ ꯍꯧꯔꯛꯑꯦꯅ ꯁꯣꯅ‌ꯣ ꯆꯨꯕꯁꯤ ꯃꯁꯤꯃꯥ
ꯀꯩꯅ‌ꯣ
ꯐꯣꯟꯁꯦ ꯀꯛꯀꯦ ꯇꯧꯔꯦ ꯌꯥꯗ꯭ꯔꯦ ꯃꯊꯟꯇ ꯀꯛꯆꯔꯖꯅꯤ
ꯑꯗꯨꯗ ꯑꯩꯅ ꯑꯩꯅ ꯊꯝꯃꯦ ꯍꯥꯏ ꯑꯩꯅ ꯊꯝꯃ ꯌ‌ꯦꯡꯉ‌ꯣꯔꯥ
ꯑꯥ
ꯑꯩ ꯌꯦꯡꯒ‌ꯦꯀꯣ
ꯎꯝ